ꯇꯥꯄ ꯎꯝ ꯅꯨꯡꯉꯥꯏꯔꯤꯕ
ꯅꯨꯡꯉꯥꯏꯔꯦ
ꯀꯩꯗꯧꯔꯒꯦ ꯉꯁꯤꯗꯤ
ꯑꯁ ꯇꯧꯔꯣꯏꯗꯣꯏ ꯉꯁꯤ ꯊꯕꯛ ꯂꯩꯔꯤꯁꯤꯗ
ꯆꯥꯛꯇꯤ ꯆꯥꯕ ꯂꯩꯔꯕ꯭ꯔꯣ ꯑꯦꯟꯁꯥꯡ ꯊꯣꯡꯕ ꯂꯩꯔꯕ꯭ꯔꯥ
ꯅꯣꯏꯅ ꯂꯣꯏꯈ꯭ꯔꯦꯗ ꯅꯣꯏꯗꯤ ꯂꯣꯏꯗꯣꯏꯕꯤꯒꯤꯔꯣ
ꯑꯩꯈꯣꯏꯗꯤ ꯂꯣꯏꯗ꯭ꯔꯤꯌꯦ ꯍꯧꯖꯤꯛꯗ ꯍꯧꯒꯠꯗ꯭ꯔꯒ ꯂꯩ
ꯑꯦꯁ ꯕꯣꯔꯒꯤꯔꯣ ꯍ
ꯅꯠꯇꯦ ꯃꯇꯝ ꯃꯇꯝ ꯑꯗꯨꯒ ꯑꯗꯣ ꯂꯩꯕ ꯃꯐꯝꯗꯨꯒꯤꯅꯦ
ꯑ
ꯌꯦꯟꯁꯥꯡ ꯊꯣꯡꯅꯤꯡꯉꯥꯏ ꯏꯁꯤꯡ ꯄꯨꯔꯛꯄ ꯉꯥꯏꯔꯒ ꯂꯩꯔꯤꯌꯦ
ꯑ
ꯏꯁꯤꯡ ꯎ ꯊꯦꯡꯉꯦ ꯑꯗꯨꯕꯨ ꯎꯄꯥꯏ ꯂꯩꯇꯦ ꯌꯥꯝꯗ꯭ꯔꯦ ꯑꯩꯈꯣꯏꯗꯤ ꯑꯩꯈꯣꯏꯗꯤ ꯕꯣꯔꯣ ꯄꯨꯡ ꯑꯃ ꯑꯅꯤꯗ ꯑꯗꯨꯝ ꯆꯥꯛꯑꯦ
ꯑ
ꯑꯗꯨꯒ ꯅꯨꯡꯗꯥꯡꯅ ꯄꯨꯡ ꯃꯄꯥꯟ ꯀꯣ ꯌꯥꯝ ꯃꯄꯥꯟ ꯅꯠꯇꯦ ꯀꯔꯤ ꯍꯥꯏꯒꯦꯔꯥ ꯇꯔꯥꯒꯨꯝꯕꯅꯀꯣ
ꯎꯝ ꯑꯐꯁꯥꯏꯒꯤꯦ ꯇꯥꯏꯃꯤ ꯑꯣꯏꯔꯣꯅꯦ
ꯍꯣꯏ ꯑꯗꯨꯅꯤ ꯃꯄꯥꯟꯗ ꯂꯩꯕꯤꯒꯤꯅꯤ
ꯎꯝ
ꯇꯨꯝꯕꯅ ꯄꯨꯡ ꯑꯅꯤ ꯑꯅꯤ ꯃꯈꯥꯏ ꯑꯃ ꯃꯈꯥꯏꯗ ꯇꯨꯝꯕ
ꯃꯌꯥꯡꯁꯤꯡꯗꯤ ꯑꯗꯨꯃꯥꯏꯅ ꯇꯨꯝꯝꯗꯅ ꯀꯩꯅꯣ ꯑꯥꯎꯠꯁꯥꯏꯗꯠꯇ ꯂꯩꯕ ꯃꯤꯁꯦ ꯃꯌꯥꯡꯁꯤꯡꯗꯤ ꯑꯗꯨꯃꯥꯏꯅ ꯇꯨꯝꯗꯦꯕ
ꯇꯨꯝꯗꯦ ꯃꯈꯣꯏꯗꯤ ꯑꯗꯨꯃꯥꯏꯅ ꯇꯨꯝꯗꯕꯅꯦ ꯃꯈꯣꯏꯗꯤ ꯊꯨꯅ ꯍꯧꯒꯠꯂꯦ ꯃꯈꯣꯏꯗꯤ ꯄꯨꯡ ꯃꯉꯥꯗ ꯍꯧꯒꯠꯈꯤꯅꯤ ꯃꯈꯣꯏꯗꯤ ꯃꯔꯤ ꯃꯉꯥꯗ
ꯍꯣꯏ ꯑꯩꯈꯣꯏ ꯌꯨꯝꯒꯤ ꯁꯥꯥꯕꯈꯗꯣ
ꯍꯣꯏ ꯃꯈꯣꯏꯗꯤ ꯇꯧꯕꯅꯤ ꯑꯩꯈꯣꯏ ꯃꯤ ꯈꯥꯛꯇꯅꯤ ꯁꯨꯃꯥꯏꯅ ꯇꯧꯕꯁꯦ
ꯑꯩ ꯀꯣꯏꯁꯟ ꯇꯧꯅꯤꯡꯉꯤꯅꯦ ꯑꯗꯨꯗꯣ ꯅꯣꯔꯠ ꯏꯁꯀꯤ ꯃꯤꯁꯤꯡꯁꯦ
ꯇꯧꯑꯣ ꯇꯧꯑꯣ ꯄꯤꯕꯤꯒꯦ
ꯍꯣꯏ ꯅꯪꯈꯣꯡꯃꯅꯦ ꯀꯔꯤ ꯈꯪꯒ꯭ꯔꯕ
ꯑ ꯃꯈꯣꯏ ꯑꯩꯅ ꯍꯥꯏꯒꯀꯣ ꯃꯈꯣꯏ ꯉꯟꯅ ꯍꯧꯒꯠꯄꯗꯣ ꯃꯈꯣꯏ ꯃꯄꯥ ꯃꯃꯥꯈꯣꯏ ꯑꯉꯥꯡꯈꯣꯏ ꯁ꯭ꯀꯨꯜꯁ ꯑꯉꯥꯡꯈꯣꯏ ꯀꯩꯅꯣ ꯂꯥꯏꯔꯤꯛ ꯇꯝꯕ ꯆꯠꯅꯤꯡꯉꯥꯏꯀꯣ
ꯑ ꯑ
ꯑꯗꯨꯒꯤ ꯊꯨꯅ ꯃꯈꯣꯏꯁꯦ ꯃꯈꯣꯏꯒꯤ ꯆꯥꯛ ꯏꯟꯁꯥꯡ ꯑꯗꯨꯝ ꯑꯗꯨꯝ ꯆꯥꯅꯤꯡꯉꯥꯏ ꯎꯝ ꯎꯝ ꯑꯗꯨꯒꯤꯗꯃꯛꯇ ꯊꯨꯅ ꯍꯧꯒꯠꯂꯦ ꯃꯈꯣꯏꯁꯦ ꯑꯗꯨꯝ ꯍꯧꯒꯗꯂꯒ ꯃꯈꯣꯏ ꯑꯩꯈꯣꯏꯁꯨ ꯇꯨꯝꯒꯅꯤ ꯑꯃꯨꯛꯀ
ꯃꯗꯨ ꯂꯩꯗ꯭ꯔꯗꯤ ꯑꯃꯨꯛ ꯍꯧꯒꯠꯂꯣꯏꯕ
ꯍꯣꯏ ꯃꯈꯣꯏ ꯑꯗꯨꯝ ꯃꯈꯣꯏꯒꯤ ꯑꯉꯥꯡꯈꯣꯏ ꯑꯗꯨꯝ ꯂꯥꯏꯔꯤꯛ ꯇꯝꯕ ꯆꯠꯈ꯭ꯔꯗꯤ ꯑꯗꯨꯝ ꯃꯈꯣꯏꯗꯤ ꯑꯗꯨꯝ ꯇꯣ꯭ꯔꯅꯤ ꯃꯈꯣꯏ ꯊꯕꯥꯛ ꯂꯩꯇꯅ ꯑꯩ ꯑꯩꯈꯣꯏꯗꯤ ꯁꯨꯃꯥꯏꯅ ꯇꯧꯕ ꯅꯠꯇꯦꯕ ꯉꯟꯅ ꯍꯧꯅꯔꯒ ꯑꯩꯈꯣꯏ ꯆꯥꯛ ꯌꯦꯟꯁꯥꯡ ꯊꯣꯡꯕ ꯂꯣꯏꯔꯒ ꯀꯩꯅꯣ ꯂꯥꯏꯔꯤꯛ ꯄꯥꯅꯤꯡꯉꯥꯏ ꯂꯩꯕ ꯃꯈꯣꯏꯗꯤ ꯑꯗꯨꯝ ꯄꯥꯒꯅꯤ ꯊꯕꯛ ꯇꯧꯕ ꯃꯤꯣꯏꯗꯤ ꯑꯗꯨꯝ ꯊꯕꯛ ꯆꯠ ꯇꯧꯕ ꯆꯠꯅꯤꯒ ꯑꯗꯨꯝ ꯇꯧꯔꯤꯕ ꯃꯁꯥ ꯃꯁꯥꯒꯤ ꯊꯕꯥꯛꯀꯣ ꯀꯔꯤ ꯌꯦꯟꯁꯥꯡ ꯆꯥꯔꯦ ꯉꯁꯤꯗꯤ
ꯀꯩꯅꯣꯃꯤꯡꯒꯤ ꯃꯅꯥꯗꯣ
ꯑꯥꯡ ꯑꯥꯡ
ꯃꯁꯔꯨꯝ ꯅꯠꯇꯕ ꯆꯦꯡꯒꯨꯝ ꯅꯠꯇꯕ ꯖꯦꯡꯒꯨꯝ ꯍꯥꯏꯅ ꯑꯗꯨꯃꯥꯏꯅ ꯍꯥꯏꯌꯦ
ꯑꯥ ꯑꯥ ꯄꯤꯛꯄꯗꯨꯔꯥ ꯆꯥꯎꯕꯤꯔꯥ
ꯆꯥꯎꯁꯨ ꯆꯥꯎꯕꯗꯩ ꯈꯤꯇꯪ ꯁꯥꯡꯉꯕꯅꯦ ꯃꯥꯗ ꯃꯥꯒꯤ ꯂꯤꯞꯁꯇꯣ ꯄꯨꯔꯥ ꯗꯗꯥꯔꯛ ꯒ꯭ꯔꯤꯟ ꯑꯗꯨꯃꯥꯏꯅ ꯑꯣꯏꯌꯦꯕꯗꯣ
ꯑ ꯑ ꯍꯒꯅꯤ ꯍꯥꯎꯒꯅꯤ
ꯆꯤꯡꯒꯤꯗꯤ ꯊꯣꯠꯄꯅꯤꯅꯀꯣ ꯍꯥꯎꯋꯦ
ꯑꯥ ꯉꯔꯥꯡꯗꯤ ꯑꯁ ꯁꯧꯒ꯭ꯔꯤ ꯆꯥꯕ ꯌꯥꯝꯃꯦ
ꯌꯥꯅꯤ ꯌꯥꯅꯤ ꯍꯣꯏ
ꯅꯪ ꯆꯗ꯭ꯔꯦ ꯍꯒꯅꯪ
ꯑꯩꯗꯤ ꯆꯥꯗꯦ ꯉꯥꯑꯣ ꯅꯪ ꯉꯥ ꯇꯧꯋꯦꯗꯪꯅ
ꯁꯧꯒ꯭ꯔꯤ ꯉꯔꯥꯡ ꯁꯧꯒ꯭ꯔꯤ ꯆꯥꯕ ꯃꯤ ꯌꯥꯝꯕꯒꯤ ꯑꯩꯁꯨ ꯆꯥꯅꯤꯡꯈ꯭ꯔꯕ ꯑꯗꯨ ꯅꯨꯡꯗꯥꯡꯅꯤ ꯁꯧꯒ꯭ꯔꯤ ꯑꯩꯁꯨ ꯊꯣꯡꯉꯦ
ꯑꯣꯥ
ꯐꯪꯕ꯭ꯔꯥ ꯁꯧꯒ꯭ꯔꯤꯗꯤ ꯑꯗ
ꯑꯅꯥ ꯀꯥꯗꯀꯣ ꯑꯩꯅ ꯀꯥꯗ ꯊꯝꯕꯤꯕ
ꯃꯌꯥꯝꯁꯤꯡ ꯆꯥꯔꯗꯤꯀꯣ ꯁꯧꯀ꯭ꯔꯤꯗꯣ
ꯎ ꯆꯥꯕꯅꯦ ꯌꯥꯝꯕꯅꯦ
ꯑꯗꯨꯒ
ꯌꯣꯟꯕꯗꯤ ꯑꯩꯈꯣꯏꯒꯤ ꯂꯝꯗꯗꯤ ꯌꯣꯟꯗꯦ ꯑꯗꯨꯒꯤ ꯑ ꯃꯈꯥꯗ ꯂꯩꯕ ꯃꯤ ꯍꯣꯏꯀꯣ ꯑꯩꯈꯣꯏꯒꯤ ꯃꯤ ꯌꯥꯝꯕ ꯃꯐꯝꯗꯗꯤ ꯑꯗꯨꯝ ꯌꯣꯟꯕꯅꯤ ꯑ ꯈꯔꯗꯤ ꯈꯔꯗꯤ ꯃꯥꯟꯅꯗꯦ ꯑꯗꯨꯕꯨ ꯑꯩꯈꯣꯏꯒꯤꯅ ꯍꯦꯟꯅ ꯍꯥꯎꯋꯦ
ꯑꯣꯥ
ꯈꯔꯗꯤ ꯃꯅꯥꯗꯕꯅꯤ ꯃꯈꯣꯏꯒꯤ ꯑ ꯆꯥꯕꯗꯣ ꯃꯍꯥꯎꯗꯣ
ꯎꯝ ꯃꯌꯥꯡꯒꯤ ꯚꯣꯏꯁꯇꯣ ꯅꯨꯡꯁꯤꯅꯦ ꯍꯧꯖꯤꯛꯀꯤꯗꯣ
ꯎꯝ ꯂꯝꯕꯤꯗꯀꯣ ꯍꯥ ꯇꯥꯕ꯭ꯔꯣ
ꯈꯣꯏ ꯆꯥꯅꯒ ꯂꯩꯔꯝꯗꯦꯕꯒꯣ
ꯑ ꯎꯝ ꯑꯩꯈꯣꯏ ꯑ ꯃꯅꯥꯛꯇ ꯂꯩꯕꯤꯀꯣ ꯂꯝꯕꯤ ꯃꯅꯥꯛꯇ ꯂꯩꯕꯤꯀꯣ ꯎꯝ
ꯄꯣꯠ ꯑ ꯄꯣꯠ ꯐꯠꯇꯕ ꯀ꯭ꯔꯤ ꯀꯔꯥ ꯂꯧꯅꯕꯒꯤ ꯑꯣꯏꯌꯦꯕ ꯃꯥ ꯈꯥꯕꯔꯦ ꯑ ꯀꯔꯤ ꯍꯥꯏꯕ꯭ꯔꯥ
ꯍꯣꯏ
ꯚꯦꯖꯤꯇꯦꯕꯜ ꯌꯣꯟꯉꯝꯕꯗꯤ ꯅꯠꯇꯦꯅ ꯍꯧꯖꯤꯛꯀꯤꯗꯣ ꯏꯁ ꯅꯣꯏꯗꯤ ꯁꯥꯔꯝꯒꯔꯅꯤꯅꯦ
ꯎꯝ ꯁꯥꯏꯌꯦ ꯉꯔꯥꯡ ꯈꯔ ꯑ ꯅꯣꯡ ꯆꯨꯕꯒꯤ ꯈꯔꯗꯤ ꯌꯥꯏ ꯑꯗꯨꯕꯨ ꯅꯣꯡꯁꯥ ꯌꯥꯝꯅ ꯀꯜ ꯀꯜꯂꯦ
ꯌꯥꯝ ꯁꯥꯒꯅꯤ
ꯃꯨꯝꯕꯩꯗꯗꯤ ꯀꯔꯤ ꯀꯔꯥ ꯐ꯭ꯂꯠ ꯑꯗꯨꯃꯥꯏꯅ ꯊꯣꯛꯇ꯭ꯔꯤꯅꯦ
ꯈꯪꯗꯦ ꯑꯩ ꯎꯝ ꯌꯦꯡꯗ꯭ꯔꯦ ꯑꯩꯈꯣꯏꯅ ꯂꯩꯕꯗꯤ ꯑ ꯁꯦꯟꯇ ꯑ ꯃꯥꯗ ꯀꯦꯄꯤꯇꯦꯜꯗ ꯂꯩꯕꯀꯣ
ꯑꯣ ꯅꯣꯠꯇ ꯎꯝ
ꯎꯝ
ꯐꯣꯔꯇꯤ ꯐꯥꯏꯚ ꯌꯧꯒꯔꯕ ꯐꯣꯔꯇꯤ ꯐꯥꯏꯚ ꯌꯧꯔꯝꯅꯤꯅꯦ
ꯌꯧꯔꯝꯒꯅꯤ ꯉꯔꯥꯡꯗꯤ ꯊꯥꯔꯇꯤ ꯀꯨꯟꯊ꯭ꯔꯥ ꯍꯦꯜꯂꯦ ꯉꯔꯥꯡꯗꯤꯀꯣ ꯍꯧꯖꯤꯛꯇꯤ ꯅꯤꯐꯨ ꯎꯝ ꯉꯔꯥꯡꯗꯤ ꯅ‌ꯣꯡ ꯇꯥꯕꯒꯤꯀꯣ ꯈꯔꯗꯤ ꯂꯩꯕ ꯅꯨꯡꯉꯥꯏꯌꯦ
ꯌꯥꯟꯅ ꯃꯤꯁ ꯇꯧꯌꯦ ꯅꯣꯠꯇ
ꯂꯥꯛꯑꯣ ꯀꯣꯏꯔꯛꯑꯣ ꯅꯪꯁꯨ ꯍꯥꯟꯅ ꯂꯩꯔꯝꯕ꯭ꯔꯣ
ꯂꯩꯔꯝꯃꯦ
ꯂꯥꯛꯑꯣꯅꯦ ꯀꯣꯏꯕ ꯂꯥꯛꯑꯣ ꯑꯩꯈꯣꯏꯒꯤ ꯃꯤ ꯌꯥꯝꯅ ꯂꯩꯌꯦ
ꯆꯍꯤ ꯀꯨꯝꯁꯤꯅ ꯌꯥꯗ꯭ꯔꯦꯗ
ꯃꯄꯥꯟ ꯊꯣꯛꯅꯤꯡꯗ꯭ꯔꯦꯕ
ꯎꯝ ꯍꯣꯏ ꯍꯣꯏ
ꯌꯨꯝꯗ ꯑꯣꯏꯅ ꯒ꯭ꯌꯥꯟ ꯇꯥꯅ ꯀꯃꯥꯏꯅ ꯂꯩꯅꯤꯡꯈ꯭ꯔꯦꯕ ꯂꯩꯕ ꯂꯩꯇꯕ ꯁꯨꯔꯒꯀꯣ
ꯎꯝ ꯑꯩꯈꯣꯏ ꯆꯍꯤꯁꯦ ꯀꯨꯟꯊ꯭ꯔꯥꯒꯨꯝꯕ ꯌꯧꯔꯗꯤ ꯑꯗꯨꯝ ꯌꯨꯝꯗ ꯑꯗꯨꯝ ꯂꯩꯅꯤꯡꯈ꯭ꯔꯕꯅꯦ
ꯍꯣꯏ
ꯃꯄꯥꯟꯗ ꯂꯩꯅꯤꯡꯗ꯭ꯔꯦꯕ ꯑꯩꯁꯨ ꯑꯗꯨꯝ ꯂꯩꯅꯤꯡꯈ꯭ꯔꯦ
ꯎꯝ
ꯎꯝ
ꯆꯍꯤ ꯀꯌꯥꯝꯗꯤ ꯁꯨꯔꯦ ꯂꯩꯕ
ꯆꯍꯤ ꯌꯥꯝꯕꯗꯤ ꯌꯥꯝꯈ꯭ꯔꯦ
ꯖꯣꯕꯇꯤ ꯇꯧꯔꯝꯕꯅꯤꯅ ꯀꯩꯅꯣ ꯖꯣ ꯑ ꯖꯣꯇꯤ ꯇꯧꯔꯝꯕꯅꯤꯅ
ꯎꯝ ꯇꯧꯗ꯭ꯔꯦ ꯑꯩꯗꯤ ꯑꯃꯨꯛꯀ ꯂꯥꯛꯂꯒ ꯑꯃꯨꯛꯀ ꯑꯃꯨꯛꯀ ꯆꯠꯄꯒ ꯑꯗꯨꯝ ꯇꯧꯕꯤꯒꯤ ꯍꯧꯖꯤꯛꯀꯥꯟꯗꯤ ꯑꯗꯨꯝ ꯂꯩꯌꯦ ꯀꯔꯤꯁꯨ ꯇꯧꯗꯦ
ꯑ ꯑꯩꯈꯣꯏ ꯈꯨꯟꯒꯤ ꯃꯤꯁꯤꯡꯗꯤ ꯑꯁ ꯄꯨꯔꯥ ꯂꯣꯏꯅ ꯔꯤꯇꯥꯌꯔ ꯑꯗꯨꯃꯥꯏꯅ ꯇꯧꯕ ꯃꯔꯔꯒꯀꯣ ꯂꯥꯛꯈ꯭ꯔꯦꯗ
ꯑꯥ
ꯆꯍꯤ ꯀꯨꯟꯃꯨꯛ ꯂꯩꯕ ꯃꯤꯁꯤꯡꯗꯣ ꯌꯨꯝꯗ ꯂꯥꯔꯒꯗ ꯃꯥꯣꯏ ꯁꯦꯇꯜ ꯇꯧꯔꯤꯅꯦ
ꯎꯝ ꯑꯩꯒꯤ ꯃꯔꯨꯞꯁꯨ ꯆꯍꯤ ꯀꯨꯟ ꯍꯦꯜꯂꯦ ꯃꯥ ꯊꯕꯥꯛ ꯇꯧꯕꯁꯦ ꯑꯩꯈꯣꯏꯒꯤ ꯑꯩꯈꯣꯏꯒꯨꯝꯅ ꯋꯥꯔꯤ ꯁꯥꯕꯒꯤ ꯊꯕꯛ ꯇꯧꯕꯗꯣ
ꯑ ꯑ ꯍꯣꯏ ꯈꯪꯉꯦ
ꯑꯗꯨꯗ ꯀꯨꯏꯅ ꯇꯧꯈ꯭ꯔꯦ ꯃꯥꯗꯤ ꯄꯩꯁꯥꯁꯨ ꯌꯥꯝꯅ ꯂꯩꯈ꯭ꯔꯦ ꯇꯔ ꯃꯅꯤ
ꯀꯣꯜ ꯇꯧꯕꯒꯤ ꯊꯕꯛꯇꯨꯅꯦꯅꯦ ꯈ꯭ꯋꯥꯏꯗꯒ ꯇꯣꯂꯣꯞ ꯌꯥꯝꯅꯗꯦ
ꯍꯅꯦ ꯀꯅ ꯎꯝ ꯎꯝ ꯍꯥꯏꯌꯣ ꯍꯥꯏꯌꯣ
ꯁꯔꯕꯥꯏꯕꯦꯜ ꯌꯥꯥꯎꯗꯤ ꯐꯤꯠꯇꯦꯤꯁꯅꯦ ꯑꯗꯨꯗꯤ
ꯎꯝ ꯉꯥꯏꯅ ꯂꯩꯑꯦ ꯃꯈꯣꯏꯗꯤ ꯑꯩꯈꯣꯏꯒꯤ ꯃꯤ ꯆꯍꯤ ꯀꯨꯟ ꯀꯨꯟꯊ꯭ꯔꯥ ꯑꯗꯨꯝ ꯇꯧꯈ꯭ꯔꯦꯅꯦ ꯊꯕ ꯑꯁꯤꯗꯀꯣ
ꯍꯣꯏ
ꯌꯥꯝꯅ ꯅꯨꯡꯉꯥꯏꯈ꯭ꯔꯦ ꯃꯈꯣꯏꯗꯤ
ꯑꯁ ꯈꯈꯣꯏꯔꯣꯝꯒꯤ ꯃꯤꯁꯤꯡꯁꯤꯦ ꯇꯉꯥꯟ ꯑꯗꯨꯉꯥꯟꯅ ꯑꯃꯨꯛ ꯂꯩꯔꯝ ꯉꯝꯕꯅꯤꯅꯦ ꯔꯤꯇꯥꯔ ꯑꯗꯨꯃꯥꯏꯅ ꯂꯣꯏ ꯆꯠꯈ꯭ꯔꯦ ꯃꯅꯤꯄꯨꯔꯕꯨ ꯂꯥꯛꯑꯒ ꯊꯕꯛ ꯊꯤꯈꯔꯒ ꯁꯔꯚꯤꯁꯁ ꯐꯪꯕ ꯃꯤꯁꯦ ꯌꯥꯎꯔꯦꯗꯃꯥ
ꯎꯝ
ꯍꯣꯂꯤꯗꯦ ꯑꯗꯨꯃꯥꯏꯅ ꯆꯠꯄꯒꯨꯝꯒꯗ ꯇꯃꯣꯁ
ꯎꯝ ꯤ ꯀꯦꯟ ꯎꯝ
ꯌꯣꯝꯗ ꯂꯥꯛꯑꯒ ꯑꯃꯨꯛ ꯊꯕꯛ ꯊꯤꯔꯒꯀꯣ ꯁꯔꯚꯤꯁꯁ ꯀꯔꯤ ꯀꯔꯥ ꯑꯗꯨꯃꯥꯏꯅ ꯊꯤꯔꯒ
ꯎꯝ ꯃꯤ ꯈꯔꯗꯤ ꯑꯗꯨꯃꯥꯏꯅ ꯇꯧꯋꯦ ꯃꯄꯜꯗ ꯑꯗꯨꯝ ꯇꯧꯔꯒ ꯄꯩꯁꯥ ꯈꯔ ꯍꯥꯞꯔꯒꯀꯣ ꯌꯨꯝꯗ ꯂꯥꯛ ꯃꯇꯝꯗ ꯑꯗꯨꯝ ꯑꯩꯈꯣꯏꯒꯤ ꯌꯨꯝꯒꯤ ꯊꯕꯇꯣ ꯎꯝ ꯑꯗꯨꯝꯕ ꯍꯧꯖꯤꯛ ꯏꯁꯤꯡ ꯂꯥꯛꯄꯒꯤ
ꯑ ꯃꯈꯀ
ꯎꯝ ꯍꯣꯏ ꯑꯩꯅ ꯉꯁꯥꯏꯗ ꯇꯧꯔꯛꯄꯅꯤꯕ ꯑꯗꯨ ꯂꯥꯛꯇꯕꯒꯤ ꯆꯥꯛ ꯌꯦꯟꯁꯥꯡ ꯊꯣꯡꯡꯂꯒ ꯉꯥꯏꯕ ꯄꯨꯡ ꯑꯃ ꯃꯈꯥꯏꯒꯨꯝꯕ ꯉꯥꯏꯈ꯭ꯔꯦ ꯃꯣꯏꯕꯨ ꯂꯥꯛꯅꯤꯡꯉꯥꯏ ꯂꯥꯞꯄꯗꯤ ꯂꯥꯞꯇꯦ ꯃꯅꯥꯛꯇ ꯂꯩꯑꯦ ꯑꯗꯨꯒꯤ ꯃꯥ ꯊꯕꯥꯛ ꯆꯔꯤ ꯐꯕ ꯃꯂ
ꯎꯝ
ꯃꯤꯗꯤ ꯐꯕꯅꯦ ꯃꯌꯥꯝ ꯑꯣꯏꯔꯁ
ꯍꯥꯏ ꯊꯕꯛ ꯆꯠꯂꯣꯏ ꯍꯥꯏꯔꯗꯤ ꯍꯣꯔꯦꯟ ꯇꯞꯅ ꯊꯣꯡꯕ ꯌꯥꯏꯅ ꯀꯩꯅꯣ ꯈꯣꯏꯒꯤꯇꯠ ꯑꯣ ꯆꯛ ꯑꯥ ꯑꯥ
ꯎꯝ
ꯃꯄꯥꯟ ꯊꯣꯛꯂꯣꯏ ꯍꯥꯏꯔꯗꯤ ꯑꯃꯨꯛꯀ ꯇꯨꯝꯃꯒꯅꯦꯕꯀꯣ
ꯍꯣꯏ ꯆꯗꯨꯗꯤ ꯇꯨꯝꯒꯅꯤ ꯆꯨꯝꯃꯦ ꯆꯨꯝꯕ ꯋꯥꯗꯤ
ꯑ ꯑꯩꯒꯤ ꯇꯥꯏꯃꯦꯡ ꯅꯠꯇꯦꯕ
ꯎꯝ
ꯃꯣꯔꯅꯤꯡꯗ ꯑꯩꯈꯣꯏꯗꯤ ꯆꯥꯛ ꯆꯥꯗꯦꯕ ꯃꯗꯨ ꯑꯗꯣ ꯂꯩ ꯃꯣꯛꯗ꯭ꯔꯤꯉꯩꯗꯀꯣ ꯌꯦꯅꯤꯡꯗꯣ ꯑꯗꯨꯗꯨꯃꯥꯏꯅ ꯆꯥꯏꯑꯕ
ꯎꯝ
ꯀꯔꯤꯒꯤꯔꯥ ꯈꯪꯗꯦꯅꯦꯅꯦ ꯅꯣꯔ꯭ꯠ ꯏꯁꯀꯤ ꯃꯤꯖꯤꯡꯖꯦ
ꯌꯥꯗ꯭ꯔꯦꯀꯣ ꯇꯧꯕꯁꯦ ꯌꯥꯗꯦ ꯁꯨꯃꯥꯏ ꯇꯧꯕ ꯁꯨꯃꯥꯏ ꯇꯧꯔꯔꯣꯏ ꯍꯥꯏꯔꯒ ꯆꯠꯇ꯭ꯔꯗꯤ ꯃꯐꯝꯒꯤꯀꯣ
ꯎꯝ
ꯑꯗꯨꯝ ꯑꯩꯈꯣꯏꯒꯤ ꯑꯥ ꯂꯩꯕ ꯃꯐꯝꯒꯤ ꯑꯗꯨꯝ ꯆꯠꯈ꯭ꯔꯅꯤꯕ
ꯎꯝ ꯐꯣꯔꯦꯟꯒꯤ ꯂꯥꯏꯐ ꯁ꯭ꯇꯥꯏꯜ ꯑꯗꯨꯃꯥꯏ ‌ꯇꯧꯋꯦꯕ ꯑꯩꯈꯣꯏ ꯅꯣꯔ꯭ꯠ ꯏꯁꯀꯤ ꯃꯤꯁꯤꯡꯖꯦ
ꯎꯝ ꯑꯩꯅ ꯊꯨꯅ ꯍꯧꯒꯠꯀꯅꯤ ꯃꯤ ꯑꯇꯩꯗꯤ ꯑꯣ ꯄꯨꯡ ꯑꯅꯤ ꯑꯍꯨꯝꯗ ꯍꯧꯒꯠꯈꯤꯅꯤ
ꯑꯍꯣꯏ ꯗꯦ ꯇꯥꯏ꯭ꯝꯗ ꯑꯗꯨꯃꯥꯏ ꯊꯕꯛ ꯇꯧꯕ ꯃꯤꯁꯤꯡꯗꯤ ꯍꯣꯏ ꯉꯟꯅ ꯗꯦ ꯍꯣꯏ ꯑꯗꯨꯃꯥꯏꯅꯣ ꯍꯧꯒꯠꯂꯦꯀꯣ ꯊꯕꯛ ꯂꯩꯕꯗꯤ ꯑꯃꯨꯛꯀ ꯇꯨꯝꯒꯅꯦꯕ ꯅꯪꯉꯥꯏꯕꯒꯨꯝꯅ ꯁꯥꯏ
ꯑꯩꯁꯨ ꯇꯨꯝꯒꯅꯤꯍꯦ ꯉꯁꯤ ꯃꯄꯟ ꯊꯣꯛꯅꯤꯡꯉꯥꯏ ꯃꯐꯝ ꯑ ꯃꯇꯝ ꯂꯩꯕꯒꯤꯀꯣ ꯑꯗꯨꯒꯤꯅꯤ
ꯑꯁ ꯔꯦꯟꯗꯤ ꯐꯖꯅ ꯇꯥꯡꯂꯝꯕ꯭ꯔꯅꯤꯀꯣ
ꯍꯥꯥ
ꯔꯦꯜꯒꯤ ꯃꯃꯜꯗꯣ
ꯍꯣꯏ ꯀꯥꯒꯤ ꯑꯩꯈꯣꯏꯒꯤꯁꯨ ꯇꯔꯥ ꯍꯦꯜꯂꯤ
ꯗꯕꯜꯗ
ꯎꯝ ꯑꯍꯨꯝ ꯑꯥ ꯅꯠꯇꯦ ꯃꯔꯤ ꯂꯩꯌꯦ ꯑꯃꯥ ꯑꯅꯤ ꯑꯍꯨꯝ ꯃꯔꯤ ꯂꯩꯌꯦ ꯎꯝ ꯑꯩꯈꯣꯏ ꯃꯤ ꯌꯥꯝꯕꯒꯤꯀꯣ
ꯀꯤꯠꯆꯟ ꯄꯥꯗꯕꯤꯗꯔꯣ ꯀꯤꯠꯆꯟꯗꯤ ꯄꯥꯅꯗꯦꯅ ꯈꯨꯔꯨꯝꯗꯤ
ꯄꯠ ꯄꯟꯅꯗꯦ ꯄ ꯄꯥꯟꯗꯦ ꯄꯥꯟꯗ꯭ꯔꯒ ꯃꯔꯤ ꯂꯩꯌꯦ
ꯑꯥ ꯑꯗꯨꯗꯤ ꯌꯥꯏꯑꯦꯅ ꯔꯦꯟꯗꯤ
ꯍꯣꯏ ꯑꯩꯈꯣꯏ ꯑꯩꯈꯣꯏ ꯂꯩꯕ ꯃꯐꯝꯗꯗꯤ ꯑꯗꯨꯝ ꯃꯃꯜ ꯈꯔꯗꯤ ꯍꯣꯡꯉꯦ ꯑꯥ ꯃꯈꯥꯗ ꯂꯩꯕꯒꯤꯀꯣ ꯑꯗꯨꯒꯤ ꯃꯃꯜ ꯇꯥꯡꯉꯦ ꯑꯗꯨꯕꯨ ꯑꯩꯈꯣꯏ ꯔꯣꯝꯗ ꯂꯩꯕꯗꯤ ꯑꯗꯨꯝ ꯃꯃꯟ ꯍꯣꯡꯉꯦ ꯌꯥꯏꯑꯦ
ꯑꯩꯈꯣꯏꯗꯤꯠ ꯇꯨ ꯊꯥꯎꯖꯟ ꯅꯥꯏꯡ ꯑꯗꯨꯋꯥꯏꯗꯣ ꯗꯕꯜ ꯔꯨꯝꯗꯀꯣ ꯑꯩꯠ ꯑꯩꯠ ꯊꯥꯎꯖꯟꯅꯤꯅꯦ
ꯑꯗꯨ ꯀꯗꯥꯏꯗ ꯀꯗꯥꯏꯔꯣꯝꯗꯔꯥ ꯑꯗꯨꯅꯤꯅꯤ ꯑꯗꯨꯅꯅꯤ ꯑꯗꯨꯗꯤ ꯑꯗꯨꯝ ꯇꯧꯋꯦ
ꯅꯣꯏꯔꯣꯝ
ꯎꯝ ꯑꯩꯈꯣꯏꯔꯣꯝꯗꯗꯤ ꯑꯗꯨꯝ ꯃꯃꯜ ꯍꯣꯡꯕꯅꯦ ꯇꯥꯕ꯭ꯔꯥ ꯇꯥꯏꯕ꯭ꯔꯥ ꯅꯪꯒꯤ ꯅꯨꯡꯉꯥꯏꯇꯦ ꯇꯥꯕ꯭ꯔꯥ ꯅꯪꯒꯤ ꯃꯈꯣꯟ ꯊꯣꯛꯇꯕ ꯎꯝ ꯎꯝ ꯎꯝ ꯍꯣꯏ
ꯃꯔꯛ ꯃꯔꯛꯇꯅ ꯗꯨꯃꯥꯏꯟ ꯇꯠꯄꯀꯣ ꯅꯪꯒꯤ ꯕꯣꯏꯁꯇꯣ